ꯑꯥ
ꯇꯔꯔꯕ
ꯍꯜꯂꯣ ꯀ ꯇꯥꯏ
ꯌꯥꯎꯔꯤꯒ
ꯑ ꯑꯩꯉꯣꯏꯗ ꯑꯦꯛꯖꯥꯝ ꯃꯦꯔꯥꯒꯤ
ꯑꯣ ꯂꯥꯏꯕ꯭ꯔꯦꯔꯤ ꯆꯪꯗꯣꯏꯔꯣ
ꯂꯕꯔꯤ ꯆꯪꯉꯣꯏ ꯏꯃꯥꯟꯅꯅꯕ ꯀꯥꯗ ꯑꯣꯏꯅ ꯄꯥꯒꯦꯅ ꯇꯧꯕꯅꯤ ꯆꯥꯛ ꯑꯃ ꯍꯥꯟꯅ ꯆꯥꯔꯒ ꯌꯨꯝꯗꯩ ꯆꯥꯛ ꯆꯥꯔꯛꯇ꯭ꯑꯔꯤꯕ
ꯑꯣ ꯀꯩꯅꯣ ꯉꯥꯟꯇ ꯂꯥꯛꯑꯣ ꯍꯥꯏꯁꯤꯦꯅ
ꯗꯥꯛꯇꯔ ꯆꯠꯂꯨꯕ ꯄꯀꯗ ꯐꯤ ꯆꯜꯨꯕ ꯅꯍꯥꯟ ꯇꯦꯁ ꯇꯧꯔꯝꯕꯅꯦꯕ ꯑꯗꯨꯗꯒꯤ ꯆꯠꯀ꯭ꯔꯧꯕꯅ ꯑꯗꯨ ꯑꯗꯨ ꯍꯜꯂꯣ
ꯑꯣ ꯀꯅꯥꯅꯣ ꯆꯠꯁꯦꯀ ꯅꯪꯒꯤꯔꯣ
ꯑꯩꯒꯤꯅꯦ ꯅꯍꯥꯟꯗ ꯌꯦꯡꯕꯒꯤ ꯀꯨꯏꯔꯕ ꯑꯗꯨꯏ ꯇꯦꯁꯇꯨꯃꯛ ꯃ ꯇꯧꯕ ꯑꯩ ꯋꯥ ꯂꯧꯕ ꯑꯗꯨꯒꯤꯗꯣ ꯑꯃꯨꯛ ꯔꯤꯖꯜꯇꯨ ꯎꯠꯄ ꯆꯠꯂꯨꯕ
ꯍꯣ ꯀꯩꯀꯩꯗꯤ ꯍꯥꯏꯔꯛꯑꯒꯦ
ꯑꯗꯨꯝ ꯒꯨꯂꯤ ꯈꯔ ꯏꯔꯦꯑꯦ ꯍꯥꯟꯅ ꯕꯨ ꯑꯗꯨꯝ ꯆꯥꯕ ꯌꯣꯛꯄ ꯀꯩꯁꯨ ꯍꯛꯇꯦ ꯑꯗꯨ ꯅꯨꯡꯉꯥꯏꯔꯦ ꯃꯒꯤ ꯄꯣꯠ ꯆꯩꯩ ꯆꯥꯅ ꯈꯣꯠꯅꯨ ꯈꯔ ꯍꯥꯏꯔꯛꯄ ꯃꯃꯥꯏ ꯀꯔꯦ
ꯑꯣ ꯍꯥꯏꯦ ꯑꯆꯣꯏꯄ ꯃꯄꯥꯟ ꯑꯁꯣꯏꯕ ꯍꯟꯗꯧꯕꯁꯤꯅꯤꯅꯦ
ꯎꯝ ꯃꯄꯥꯟꯒꯤ ꯄꯣꯠ ꯌꯥꯝ ꯆꯥꯔꯝꯕ ꯑꯩꯗꯣ ꯗꯨꯒꯤ ꯅꯥꯔꯛꯄ ꯑꯣꯏꯕꯖꯥꯠꯅꯤ ꯑꯁ ꯗꯥꯛꯇꯔ ꯑꯩꯅ ꯄꯩꯁꯥꯅ ꯆꯪꯉꯤꯕ ꯇꯦꯁ ꯃꯌꯥꯝꯁꯤꯅ ꯇꯦꯁ ꯇꯧꯁꯤꯅ ꯑꯁ
ꯄ꯭ꯔꯥꯏꯚꯦꯠꯇ ꯇꯧꯕ꯭ꯔꯣ ꯀꯩꯅꯣꯗ ꯇꯧꯕ꯭ꯔꯣ ꯒꯣꯔꯃꯦꯟꯗ ꯇꯧꯕꯣ
ꯄ꯭ꯔꯥꯏꯚꯦꯠꯇ ꯇꯧꯕꯅꯦ ꯄ꯭ꯔꯥꯏꯚꯦꯠ ꯑꯗꯒꯤ ꯑꯣꯗꯤꯗ ꯑꯃ ꯂꯩꯌꯦꯕ ꯑꯗꯣ ꯒ꯭ꯔꯤꯟ ꯚꯦꯂꯤ ꯀ꯭ꯂꯤꯅꯤꯛ ꯀꯩꯅꯣ ꯍꯥꯏ ꯑꯗꯨ ꯗꯤ ꯇꯧꯕꯅꯦ ꯑꯗꯨ ꯌꯦꯕꯥꯅꯦ ꯇꯞꯄꯥꯛ ꯂꯩꯕ ꯇꯦꯁꯇꯣ ꯃꯣꯏ ꯑꯗꯨꯝ ꯇꯧꯔꯦ ꯑꯗꯨꯒ ꯄꯨꯒ ꯗꯥꯛꯇꯔꯗꯨ ꯎꯠꯄꯅꯤꯗ ꯆꯦꯛꯑꯞꯇꯨꯁꯨ ꯍꯞꯇꯥ ꯑꯃ ꯂꯩꯔꯗꯤ ꯄꯆꯥꯥ ꯇꯔꯦꯠ ꯂꯧꯔꯦ ꯆꯦꯛꯀꯑꯞ ꯇꯧꯧꯕꯦ ꯑꯃꯨꯛꯇ ꯄꯆꯥ ꯃꯤꯃꯨꯛ ꯂꯧꯔꯦ
ꯍꯣꯏ ꯍꯌꯦꯡ ꯍꯥꯏꯗꯤ ꯎꯝ ꯒꯤꯒꯤ ꯅꯣꯡꯉꯥꯜꯂ ꯆꯠꯂꯁꯨ ꯑꯗꯨꯝ ꯂꯧꯈꯤꯅꯤ ꯂꯨꯄꯥ ꯆꯥꯔꯝꯃꯩꯗꯤ ꯗꯣꯛꯇꯔꯒꯤ ꯀꯩꯅꯣꯅꯦꯅ
ꯆꯦꯀꯞ ꯑꯅꯤ ꯆꯦꯛꯀꯞ ꯑꯅꯤ ꯂꯨꯄꯥ ꯆꯥꯝꯃ ꯆꯥꯝꯃꯔꯤ ꯁꯨꯔꯝꯗꯅꯤ ꯍꯟꯖꯤꯟ ꯁꯨꯝ ꯂꯧ ꯂꯩꯔꯝꯅꯤ ꯃꯣꯏꯅ
ꯑꯗꯨꯅꯦ ꯑꯩꯁꯦ ꯑꯗꯨꯝ ꯍꯥꯏꯗꯤ ꯑꯆꯠ ꯈꯨꯗꯤꯡꯒꯤ ꯑꯗꯨꯝ ꯂꯧꯗꯣꯏꯅꯤꯅꯦ ꯑꯗꯨ ꯍꯥꯏꯔꯒ ꯎꯝ ꯑꯗꯨ ꯍꯥꯏꯔꯒ ꯋꯥꯔꯤ ꯑꯃ ꯅꯤꯡꯁꯤꯡꯉꯦ ꯑꯩ ꯗꯣꯛꯇꯔꯒꯤ ꯍꯥꯏꯗꯤ ꯈꯣꯏꯕꯥ ꯑꯩꯒꯤ ꯃꯃꯥꯟ ꯃꯃꯥꯟꯅꯕꯁꯤꯡ ꯑꯣꯏꯗꯣꯏꯅꯦꯕ ꯗꯣꯛꯇꯔ ꯑꯣꯏꯌꯦꯕ
ꯍꯥꯏꯁꯦ ꯑꯩꯈꯣꯏꯕꯥꯎ ꯑꯩꯅ ꯍꯥꯏꯗꯤ ꯊꯥꯏꯅ ꯂꯥ ꯄꯥꯈꯪ ꯑꯣꯏꯔꯤꯉꯩꯗ ꯊꯥꯕꯜ ꯅꯨꯡ ꯑꯗꯩꯗꯤ ꯏꯁꯩ ꯅꯣꯡꯃꯥꯏ ꯌꯥꯝ ꯀꯟꯅ ꯀꯣꯏꯔꯤ ꯃꯇꯝꯗ ꯁꯨꯛꯇꯣꯛ ꯊꯣꯛꯂꯛꯇꯦ ꯍꯥꯏ ꯑꯗꯨꯝ ꯂꯥꯏꯛꯄꯥꯒꯤ
ꯍꯦꯜꯂꯣ ꯇꯥꯕ꯭ꯔꯣ ꯍꯜꯂꯣ ꯍꯜꯂꯣ